ꯀꯩꯗꯧꯔꯤꯅꯣ꯫
ꯐꯃꯨꯡꯗ ꯐ ꯍꯤꯞꯂꯤꯌꯦ꯫
ꯆꯥꯛ ꯆꯥꯔꯕꯣ꯫
ꯆꯥꯗ꯭ꯔꯤ ꯍꯧꯖꯤꯛꯇ ꯍꯧꯒꯠꯄ ꯉꯥꯏꯔꯤꯌꯦ꯫
ꯑꯁ ꯊꯦꯡꯉꯦ꯫
ꯉꯁꯤꯁꯦ ꯈꯔ ꯊꯦꯡꯈ꯭ꯔꯦ ꯉꯔꯥꯡ ꯅꯨꯡꯗꯥꯡ ꯈꯤꯇꯪ ꯊꯦꯡꯕꯒꯤ꯫
ꯑꯁ ꯄꯨꯡ ꯀꯌꯥꯗ ꯇꯨꯝꯒꯦ ꯉꯔꯥꯡ꯫
ꯄꯨꯡ ꯑꯃ ꯑꯗꯨꯋꯥꯏꯗ ꯇꯨꯝꯃꯦ꯫
ꯑꯗꯨ ꯑꯣꯏꯔꯁꯨ ꯊꯦꯡꯃꯟꯈ꯭ꯔꯦꯗ ꯄꯨꯡ ꯑꯃꯗ ꯇꯨꯝꯃꯁꯨ꯫
ꯊꯦꯡꯈ꯭ꯔꯦ ꯍꯣꯏ ꯉꯁꯤꯗꯤ꯫ ꯅꯣꯡ ꯇꯥꯗ꯭ꯔꯣ ꯅꯣꯏ ꯗꯨꯗ꯫
ꯈꯔ ꯈꯔ ꯆꯨꯋꯦ꯫
ꯑꯣ ꯆꯥꯛ ꯇꯣꯛꯑꯕꯣ꯫
ꯎꯝ꯫
ꯑꯣ ꯀꯔꯤ ꯃꯊꯦꯜ ꯆꯥꯔꯒꯦ꯫
ꯈꯥꯃꯦꯟꯒ ꯑꯂꯨꯒ꯫
ꯑꯠꯆꯥ ꯆꯥ ꯑꯍꯥꯎꯕ ꯏꯟꯖꯥꯡꯅꯦ ꯅꯣꯏꯆꯦꯗꯤ ꯆꯠꯈ꯭ꯔꯕꯣ꯫
ꯍꯣꯏ ꯆꯠꯈ꯭ꯔꯦ꯫
ꯑꯦ ꯄꯨꯡ ꯀꯌꯥꯗ ꯆꯠꯈ꯭ꯔꯒꯦ ꯄꯨꯡ ꯀꯌꯥꯗ ꯑꯃꯨꯛ ꯍꯜꯂꯗꯣꯏꯅꯣ꯫
ꯈꯪꯗꯦ꯫
ꯅꯥꯏ ꯉꯁꯤ ꯅꯥꯏꯠ ꯂꯩ ꯍꯥꯏꯒ ꯍꯥꯏꯗ꯫
ꯂꯩꯇꯕ ꯃꯥꯜꯂꯦ ꯂꯩꯇꯕ ꯃꯥ ꯗꯦ ꯈꯇꯪ ꯆꯠꯈ꯭ꯔꯦꯕ ꯑꯗꯣ꯫
ꯑꯣ ꯑꯣ ꯑꯣ ꯑꯣ ꯁꯨꯃꯥꯏ ꯇꯧꯕꯔ꯫
ꯍꯣꯏ ꯁꯨꯃꯥꯏ ꯇꯧꯋꯦ꯫
ꯍꯥ꯫ ꯅꯣꯡ ꯆꯨꯔꯦ ꯅꯣꯡ ꯆꯨꯔꯦ꯫ ꯂꯧ ꯃꯇꯝ ꯌꯧꯔꯕꯅꯤꯅ꯫
ꯂꯣꯏꯈ꯭ꯔꯦ ꯂꯧ ꯃꯇꯝ꯫
ꯑꯦ ꯑꯇꯣꯞꯄꯗꯤ ꯍꯧꯗ꯭ꯔꯤꯌꯦ ꯂꯧ꯫ ꯏꯁꯤꯡ ꯐꯪꯗꯤꯌꯦ꯫
ꯑꯩꯈꯣꯏ ꯂꯣꯏꯔꯦ꯫
ꯑꯠ ꯆ ꯆꯥ ꯌꯥꯝ ꯊꯨꯋꯤꯅꯦ ꯏꯁꯤꯡ ꯐꯪꯕ ꯑꯣꯏꯔꯝꯒꯅꯤꯌꯦ꯫
ꯐꯪꯗꯦ ꯑꯗꯨ ꯑꯣꯏꯔꯁꯨ ꯍꯥꯏꯗꯤ ꯃꯇꯝ ꯍꯦꯟꯗꯣꯛꯈ꯭ꯔꯗꯤ ꯀꯩꯅꯣ ꯇꯧꯔꯔꯣꯏꯗꯅ꯫
ꯀꯃꯥꯏ ꯀ ꯑꯦ ꯏꯁꯤꯡ ꯐꯪꯗꯅ ꯀꯃꯥꯏꯅ ꯇꯧꯔꯤꯅꯣ꯫
ꯐꯪꯒꯦꯔꯥ ꯐꯪꯉꯣꯏꯔꯥ ꯈꯔ ꯈꯔ ꯍꯣꯏ꯫ ꯁꯨꯃꯥꯏꯅ ꯈꯔ ꯈꯔ ꯀꯣ ꯅꯛ ꯅꯛꯅ ꯑꯗꯨꯝ ꯀꯩꯅꯣ ꯏꯁꯤꯡ ꯌꯥꯝ ꯌꯥꯝꯗꯦ ꯍꯥꯏꯌꯦ ꯉꯁ ꯍꯟꯗꯛ ꯇꯤ ꯑꯗꯨꯝ ꯊꯥꯖꯟꯈ꯭ꯔꯦ ꯍꯥꯏꯌꯦ ꯑꯗꯨ ꯑꯣꯏꯔꯁꯨ ꯀꯣ꯫
ꯑꯣ ꯑꯁ ꯈꯧꯄꯨꯝꯗꯗꯤ ꯏꯁꯤꯡꯗꯤ ꯑꯁ ꯐꯖꯅ ꯃꯔꯥꯡ ꯀꯥꯏꯕꯅꯤꯅꯦ꯫
ꯎꯝ꯫
ꯁꯤꯁꯦ ꯈꯧꯄꯨꯝ ꯑꯣꯏꯔꯝꯃꯕ ꯑꯁ ꯗꯕꯜ ꯀ꯭ꯔꯣꯞꯄꯤꯡ ꯇꯧꯕ ꯌꯥꯔꯕꯅꯤ꯫ ꯀꯔꯤ ꯇꯧꯔꯒꯦ
ꯑꯩꯔꯣ
ꯅꯣꯛꯀꯦ ꯗꯣꯀꯦ ꯇꯧꯔꯤꯗꯨꯕꯣ
ꯅꯪꯖꯦ ꯂꯧ ꯌꯥꯝ ꯁꯨꯕ ꯍꯩꯕ ꯃꯤ ꯃꯥꯟꯕꯀꯣ
ꯑꯩ ꯈꯔꯗꯤ ꯍꯩꯕꯅꯤꯍꯦ ꯑꯗꯨꯝ ꯁꯨꯔꯛꯄꯅꯤꯅ
ꯑꯥ
ꯀꯔꯤ ꯇꯧꯔꯤꯅꯣ ꯐꯝꯃꯤꯔꯣ ꯇꯨꯝꯃꯤꯔꯣ ꯂꯦꯞꯄꯤꯔꯣ
ꯍꯤꯞꯄꯤꯅꯦ ꯑꯩꯁꯨ ꯊꯕꯛ ꯂꯩꯇꯦ
ꯄꯨꯡ ꯀꯌꯥꯗ ꯆꯠꯂꯒ ꯄꯨꯡ ꯀꯌꯥꯗ ꯑꯃꯨꯛ ꯍꯜꯂꯛꯄꯅꯣ ꯅꯪꯗꯤ
ꯄꯨꯡ ꯑꯩꯠ ꯊꯥꯔꯇꯤꯗ ꯍꯜꯂꯛꯑꯦ
ꯄꯨꯡ ꯀꯌꯥꯗ ꯑꯃꯨꯛ ꯆꯠꯄ
ꯄꯨꯡ ꯁꯤꯛꯁ ꯇꯔꯨꯛ ꯄꯨꯡ ꯇꯔꯨꯛ ꯇꯥꯔꯀꯥꯟꯗ
ꯑꯣ ꯑꯠꯆꯥ ꯆꯥ ꯑꯃꯨꯛ ꯍꯜꯂꯛꯑꯒ ꯆꯥꯛ ꯊꯣꯡꯉꯤꯔꯣ
ꯏꯆꯦꯅ ꯊꯣꯡꯉꯝꯃꯦ
ꯑꯠꯆꯥ ꯆꯥ ꯌꯥꯝ ꯐꯩꯅꯦ ꯌꯥꯝ ꯅꯨꯡꯉꯥꯏꯅꯦ ꯅꯪꯁꯨ
ꯑꯩꯗꯤ ꯌꯥꯝ ꯋꯥꯏꯌꯦ ꯈꯣꯡꯅ ꯆꯠꯄꯅꯤꯅꯀꯣ
ꯀꯌꯥꯝ ꯂꯥꯞꯄꯅꯣ
ꯄꯨꯡꯈꯥꯏ ꯍꯦꯟꯅ ꯆꯠꯂꯦ ꯑꯁꯤꯗꯒꯤ
ꯑꯣ ꯈꯤꯇꯪꯗꯤ ꯂꯥꯞꯄ ꯃꯥꯜꯂꯦꯅꯦ ꯅꯣꯏ ꯒꯥꯔꯤ ꯃꯆꯥ ꯂꯩꯗꯥꯢ ꯊꯧꯕ ꯌꯥꯗ꯭ꯔꯣ ꯊꯧꯕ ꯍꯩꯇ꯭ꯔꯣ
ꯑꯈꯣꯏ ꯁꯤ ꯊꯝꯗꯦ ꯑꯩ ꯍꯩꯁꯨ ꯍꯩꯇꯦ
ꯑꯦ ꯇꯝꯕ ꯌꯥꯗ꯭ꯔꯣ
ꯇꯝꯗ꯭ꯔꯦ
ꯑꯆꯠꯆꯥ ꯃꯆꯥꯗꯤ ꯄꯥꯝꯗ꯭ꯔꯦꯕ ꯑꯆꯧꯕ ꯑꯣꯏꯅ ꯇꯧꯔꯒꯦꯕ
ꯍꯣꯏ
ꯍꯌꯦꯡꯋꯥꯏꯀꯣ ꯑꯆꯧꯕ ꯑꯣꯏꯅ ꯊꯧꯔꯣ ꯊꯧꯈ꯭ꯔꯒꯦ
ꯆꯥ ꯌꯥꯏ ꯌꯥꯏ ꯅꯪꯒꯤ ꯋꯥꯈꯜꯂꯣꯟꯁꯤ ꯌꯥꯏ ꯑꯩ ꯊꯥꯒꯠꯂꯤ ꯍꯥ
ꯑꯁ ꯃꯊꯥ ꯌꯥꯝ ꯁꯥꯏꯗ ꯑꯩꯗꯤ
ꯀꯔꯤ ꯇꯧꯔꯒꯦ
ꯈꯪꯗꯦ
ꯑꯦ ꯃꯔꯝ ꯂꯩꯗꯅ ꯃꯊꯥ ꯁꯥꯕ ꯌꯥꯕ꯭ꯔꯣ ꯉꯔꯥꯡ ꯉꯔꯥꯡ ꯅꯨꯡꯗꯥꯡꯒꯤ ꯀꯩꯅꯣꯗꯣꯔꯣ ꯅꯨꯄꯥ ꯀꯥꯏꯅꯈꯤꯕꯗꯨꯔꯣ
ꯅꯪꯖꯨ ꯈꯪꯕ꯭ꯔꯣ ꯍꯥ ꯍꯥ ꯍꯥ
ꯑꯦ ꯑꯗꯨꯒꯨꯝꯕ ꯊꯣꯠ ꯂꯥꯎꯕ ꯅꯨꯄꯥꯗꯨꯕꯨ
ꯑꯗꯨꯃꯥꯏ ꯍꯥꯏꯒꯅꯨ
ꯑꯦꯁ ꯅꯨꯡꯗꯤ ꯅꯨꯡꯁꯤꯕ ꯁꯥꯕ ꯃꯥꯂꯦꯅꯦ
ꯊꯋꯥꯏ ꯅꯨꯡꯉꯥꯏꯇꯦ ꯈꯪꯗ꯭ꯔꯗꯤ ꯀꯩꯅꯣꯅꯦ
ꯑꯦ
ꯃꯤꯅꯗꯤ ꯍꯟꯖꯤꯟ ꯍꯟꯖꯤꯟ ꯉꯥꯛꯄꯤꯌꯦ ꯑꯗꯨ
ꯀꯌꯥꯝ ꯅꯨꯡꯁꯤꯒ꯭ꯔꯒꯦ ꯅꯪꯁꯦ ꯑꯗꯨꯒꯤ ꯅꯨꯄꯥꯗꯨꯗ
ꯀꯣꯏꯅꯔꯤꯀꯥꯟꯗ ꯑꯩꯕꯨ ꯑꯩꯉꯣꯟꯗ ꯊꯤꯅ ꯇꯧꯕꯤꯗꯕꯀꯣ
ꯑꯣ ꯑꯣ ꯌꯥꯝ ꯂꯨꯅ ꯂꯨꯅ ꯇꯧꯕꯤꯕꯒꯤ ꯅꯪ ꯅꯨꯡꯁꯤꯈ꯭ꯔꯦꯕ
ꯍꯣꯏ
ꯑꯆꯠꯆꯥꯆꯥ ꯆꯍꯤ ꯀꯌꯥꯃꯨꯛ ꯅꯨꯡꯁꯤꯅꯔꯑꯦ
ꯆꯥꯍꯤ ꯑꯃꯥꯒ ꯊꯥ ꯀꯌꯥꯅꯣ ꯈꯪꯗꯦ
ꯆꯍꯤ ꯑꯃꯥꯒ ꯆꯍꯤ ꯑꯃ ꯑꯃꯥ ꯃꯈꯥꯏ ꯍꯦꯜꯂꯕꯣ ꯑꯅꯤ ꯌꯧꯔꯕꯣ
ꯆꯍꯤ ꯑꯃꯒ ꯊꯥ ꯑꯍꯨꯝ
ꯑꯦ ꯑꯗꯨꯒꯨꯝꯕꯗꯨꯕꯣ ꯊꯣꯠ ꯂꯥꯎꯕꯗꯨꯕꯣ ꯃꯤ ꯆꯍꯤ ꯃꯉꯥ ꯇꯔꯨꯛ ꯅꯨꯡꯁꯤꯅꯔꯒ ꯀꯥꯏꯅꯕ ꯀꯥꯏꯅꯕꯁꯨ ꯌꯥꯝ ꯂꯩꯩꯗꯨꯕꯣ
ꯑꯩ ꯍꯥꯟꯅ ꯀꯣꯏꯔꯝꯕꯗꯣ ꯆꯍꯤ ꯃꯔꯤ ꯍꯦꯜꯂꯦ
ꯑꯣ ꯑꯣ
ꯑꯗꯨ ꯑꯗꯨꯒꯥꯏ ꯑꯗꯨ ꯇꯣꯡꯅꯕꯗꯤ ꯀꯩꯝ ꯈꯟꯗꯦ
ꯑꯣ ꯍꯣ ꯍꯣ ꯑꯗꯨꯒ ꯑꯠ ꯑꯅꯤ ꯑꯥ ꯑꯃꯛ ꯎꯝ
ꯍꯥꯏꯕꯗꯤꯝ ꯑꯍꯥꯟꯕ ꯀꯣꯏꯕꯗꯨ ꯆꯍꯤ ꯃꯔꯤ ꯍꯦꯟꯅ ꯀꯣꯏꯔꯖꯨ ꯚꯦꯂꯨ ꯂꯩꯇꯕꯗꯣ ꯈꯪꯕ꯭ꯔꯥ
ꯍꯟꯗꯛꯀꯤꯁꯤꯅ ꯃꯒꯨꯟ ꯌꯥꯝ ꯂꯩꯌꯦꯕ
ꯅꯪꯁꯦ ꯐꯥꯒꯤ ꯌꯥꯝ ꯇꯥꯏꯗ
ꯍꯟꯗꯛꯀꯤꯅ ꯃꯒꯨꯜ ꯌꯥꯝ ꯂꯩꯌꯦꯕ ꯍꯥ
ꯍꯣꯏ ꯍꯥꯏꯕꯗꯤꯀꯣ ꯑꯍꯥꯟꯕꯒꯤ ꯗꯨꯗꯤ ꯍꯣꯏ ꯃꯥꯕꯨ ꯀꯣꯏꯔꯤꯀꯥꯟ ꯍꯣꯏ ꯅꯨꯡꯁꯤꯌꯦꯅꯗꯤ ꯀꯣꯏꯕꯅꯦ ꯑꯗꯨ ꯑꯣꯏꯔꯁꯨ ꯃꯥꯒꯤ ꯃꯥꯒꯤ ꯑꯩ ꯑꯩꯕꯨ ꯇ꯭ꯔꯤꯠ ꯇꯧꯕꯗꯣ ꯃꯥꯅ ꯊꯤ ꯊꯤꯅ ꯇꯧꯕꯤꯕꯗꯣ
ꯑꯥ
ꯑꯗꯨꯒꯤ ꯑꯩꯗꯣ ꯀꯩꯝ ꯍꯦꯛ ꯅꯨꯡꯉꯥꯏꯇꯕ ꯐꯥꯔꯁ ꯇꯥꯏꯝꯗꯤ ꯍꯣꯏ ꯃꯥꯅ ꯑꯗꯨꯝ ꯑꯩꯕꯨ ꯊꯤꯅ ꯇꯧꯔꯀꯥꯟꯗ ꯅꯨꯡꯉꯥꯏꯇꯕ ꯄꯣꯛꯑꯦ ꯑꯗꯨ ꯃꯥꯅ ꯇꯣꯡꯅꯔꯁꯦ ꯍꯣꯏ ꯇꯣꯛꯄꯨꯗꯤ ꯇꯣꯛꯅꯩꯌꯦ ꯃꯔꯛꯇꯀꯣ ꯑꯗꯨꯝ ꯅꯨꯃꯤꯠ ꯅꯤꯅꯤ ꯍꯨꯝꯅꯤ ꯁꯨꯃꯥꯏꯅ ꯇꯣꯛꯅ ꯑꯃꯨꯛ ꯍꯟꯖꯟꯅꯕ ꯈꯣꯠꯄ ꯌꯥꯝ ꯇꯧꯋꯦ ꯑꯗꯣ ꯇꯣꯡꯅꯈ꯭ꯔꯕ ꯃꯇꯨꯡꯗꯗꯤ ꯁꯨꯡꯍꯟ ꯍꯟꯖꯤꯟ ꯅꯤꯡꯉꯥꯏ ꯄꯣꯛꯇ꯭ꯔꯦꯕꯀꯣ
ꯏꯁ ꯅꯪꯒꯤ ꯋꯥꯔꯤꯁꯤ ꯌꯥꯝ ꯅꯨꯡꯉꯥꯏꯗꯦꯗ ꯈꯜꯂꯨ ꯈꯜꯂꯨꯔꯒ
ꯑꯁ ꯑꯩꯁꯦ ꯈꯪꯗꯦꯅꯦ ꯃꯤꯕꯨ ꯉꯥꯛ ꯉꯥꯛꯄꯤ ꯎꯝ ꯌꯥꯝꯅ ꯉꯥꯛꯄꯤꯕꯒꯤꯔꯥ ꯈꯪꯗꯦ ꯑꯩꯉꯣꯟꯗ ꯑꯁꯨꯃꯥꯏꯅ ꯊꯣꯛꯏꯁꯤꯀꯣ
ꯍꯨꯝ ꯑꯁ ꯑꯗꯨꯗꯒꯤ ꯍꯦꯟꯅ ꯐꯕ ꯅꯨꯄꯥ ꯑꯃ ꯂꯥꯛꯀꯅꯤꯗ ꯀꯦꯝꯗ ꯈꯜꯂꯨꯅꯣꯗ
ꯂꯥꯛꯇꯤ ꯂꯥꯛꯀꯅꯤ ꯑꯗꯨꯝ ꯂꯥꯛꯀꯅꯤ ꯍꯥꯏ ꯑꯁ ꯈꯪꯗꯦꯗ ꯑꯗꯨ ꯑꯣꯏꯔꯁꯨ ꯃꯤꯅ ꯄꯥꯝꯕ ꯍꯥꯏꯕ ꯂꯩꯗꯅꯀꯣ
ꯑꯆꯥꯆꯥꯆꯥ ꯌꯥꯝ ꯅꯨꯡꯉꯥꯏꯇꯦ ꯅꯪꯒꯤ ꯅꯨꯄꯥꯗꯨꯗꯤ ꯑꯇꯣꯞꯄ ꯂꯩꯔꯦꯅ ꯅꯪꯕꯨ ꯃꯤꯔꯥꯏꯕꯤꯔꯒ ꯑꯃꯨꯛ ꯆꯠꯈꯤꯕꯗꯨꯗꯤ ꯌꯥꯝ ꯅꯨꯡꯉꯥꯏꯇꯦꯍꯦ
ꯀꯩ ꯋꯥꯔꯤꯅꯣ ꯀꯔꯝꯕꯅꯣ ꯅꯪꯒꯤꯁꯦ
ꯍꯧꯖꯤꯛ ꯈꯥꯏꯅꯈꯤꯕꯗꯣ
ꯍꯧꯖꯤꯛ ꯍꯥꯏꯅꯈꯤꯕꯗꯨ ꯑꯗꯨꯗꯤ ꯅꯠꯇꯦ ꯑꯩꯅ ꯍꯥꯏꯕꯗꯤ ꯃꯥ ꯑꯗꯨꯗꯤ ꯑꯩꯅ ꯍꯥꯟꯅ ꯀꯣꯏꯔꯝꯕ ꯅꯨꯄꯥꯗꯨꯅ ꯑꯩꯈꯣꯢ ꯀꯩꯅꯣ ꯃꯥꯅ ꯌꯦꯜꯂꯛꯄꯒꯤꯅꯦ
ꯑꯣ ꯑꯃꯅ ꯌꯦꯜꯂꯛꯄꯒꯤ ꯈꯥꯏꯅꯕꯤꯈꯤꯕ꯭ꯔꯣ ꯑꯃꯗꯣ
ꯍꯣꯏ
ꯑꯦ ꯐꯨꯕ ꯌꯥꯔꯦ ꯑꯗꯨꯗꯤ
ꯀꯅꯥꯕꯨꯅꯣ
ꯑ ꯅꯪꯕꯨ ꯌꯦꯠꯂꯛꯄ ꯃꯤꯗꯣ
ꯑꯗꯨꯅꯦ ꯑꯩꯗꯣ ꯁꯥꯎꯅꯤꯡꯉꯦ ꯑꯗꯨ ꯑꯣꯏꯔꯁꯨ ꯁꯥꯎꯅꯤꯡꯉꯁꯨ ꯑꯩꯗꯤ ꯅꯨꯄꯤꯅꯤꯅ ꯀꯔꯤꯁꯨ ꯇꯧꯕ ꯉꯝꯗ꯭ꯔꯦ
ꯑꯁ ꯌꯥꯝ ꯅꯨꯡꯉꯥꯏꯇꯦꯗ ꯑꯦ ꯀꯔꯤꯝꯇ ꯈꯜꯂꯨꯅꯨꯁꯦ ꯑꯃ ꯍꯦꯛ ꯌꯦꯡꯕꯗꯣ ꯍꯥꯏꯕꯗꯨꯅꯤꯅꯦ
ꯅꯨꯡꯉꯥꯏꯇꯕ ꯀꯔꯤꯝꯇ ꯈꯜꯂꯨꯅꯣ
ꯎꯝ ꯀꯣꯟꯅꯥ ꯈꯪꯅꯕꯗꯣ ꯑꯀꯣꯟ ꯑꯀꯣꯟꯕ ꯈꯪꯅꯕꯗꯣ ꯑꯗꯨꯗꯤꯀꯣ ꯏꯃꯨꯡ ꯃꯅꯨꯡꯁꯨ ꯂꯣꯏ ꯈꯪꯅꯩꯌꯦꯕꯀꯣ
ꯑꯠꯆꯥ ꯆꯥꯆꯥꯆꯥ ꯑꯣ ꯍꯣ ꯍꯣ ꯍꯣ ꯅꯣꯢꯅꯤꯒꯤꯁꯦ ꯑꯁ ꯔꯣꯃꯤꯌꯣꯒ ꯖꯨꯂꯦꯠꯒ ꯃꯥꯟꯁꯤꯜꯂꯦꯍꯦ
ꯅꯪꯒꯤ ꯅꯪꯁꯤꯅꯅꯦ ꯃꯔꯣꯜ ꯑꯃ ꯅꯪ ꯑꯩ ꯃꯨꯠꯊꯠꯀꯅꯤꯀꯣ ꯅꯪ
ꯔꯣꯃꯤꯌꯣꯒ ꯖꯨꯂꯦꯠꯀꯁꯨ ꯊꯨꯡꯅꯗꯕꯅꯤ ꯑꯗꯨꯒ
ꯑꯗꯨ ꯃꯣꯏꯒꯤꯗꯤ ꯐꯤꯂꯝꯅꯤꯗꯅ ꯑꯗꯣ
ꯀꯩꯅꯣꯗꯣ ꯀꯩꯅꯣꯗꯁꯨ ꯊꯨꯡꯅꯗꯈꯤꯕꯅꯤ
ꯔꯣꯁ ꯀ ꯖꯦꯛꯀꯔꯣ
ꯔꯣꯁ ꯀ ꯖꯦꯛꯀꯁꯨ ꯊꯨꯡꯅꯗꯕꯅꯤ ꯑꯗꯨꯒ ꯀꯩꯅꯣꯗꯣ ꯑꯩꯈꯣꯏ ꯔꯣꯡꯃꯩꯗꯁꯨ ꯑꯃ ꯂꯩꯗꯥꯢ
ꯑꯁ ꯅꯪꯒꯤꯗꯨ ꯌꯥꯔꯦꯅ ꯑꯗꯨꯒꯨꯝꯕꯗꯤ ꯐꯤꯂꯝ ꯉꯥꯛꯇꯅꯦ ꯑꯗꯨꯒꯨꯝꯕꯗꯤ ꯀꯔꯤꯁꯨ ꯀꯥꯏꯗꯦ
ꯑꯁꯦꯡꯕꯅꯦ ꯑꯩꯈꯣꯏꯒꯤꯗꯨꯗꯤ ꯑꯁꯦꯡꯕ ꯊꯨꯡꯅꯈꯤꯕꯅꯦ
ꯅꯪꯖꯨ ꯅꯪꯖꯨ ꯈꯜꯂꯣꯅꯦ ꯅꯪ ꯅꯪ ꯅꯪꯖꯨ ꯑꯩꯒꯤ ꯋꯥꯔꯤꯗꯣ ꯅꯪꯉꯣꯟꯗ ꯄꯥꯟꯁꯜꯂꯣꯅꯦ ꯑꯗꯣ
ꯌꯥꯝ ꯅꯨꯡꯉꯥꯏꯇꯦꯍꯦ ꯅꯪꯒꯤ ꯋꯥꯔꯤꯁꯦ ꯇꯥꯔꯨ ꯇꯥꯔꯨꯔꯒ ꯄꯤ ꯇꯥꯒꯦ ꯇꯧꯋꯦ
ꯍꯥꯏꯕꯗꯤꯒꯣ ꯅꯪꯅ ꯅꯨꯄꯤ ꯑꯃꯒ ꯐꯖꯅ ꯅꯨꯡꯁꯤꯔꯤꯀꯥꯟꯗ ꯅꯨꯄꯤꯅ ꯅꯪꯕꯨ ꯐꯖꯅ ꯇ꯭ꯔꯤꯠ ꯇꯧꯕꯤꯔꯀꯥꯟꯗ ꯅꯪꯅ ꯀꯣꯏꯔꯝꯕ ꯅꯨꯄꯤꯗꯨꯅ ꯅꯪꯉꯣꯟꯗ ꯌꯦꯁꯜꯂꯛꯑꯗꯤ ꯅꯨꯄꯤꯗꯣ ꯅꯨꯡꯉꯥꯏꯒꯗ꯭ꯔꯣ ꯀꯤꯅꯤꯕ ꯑꯗꯨꯝ
ꯊꯤꯅ ꯊꯤ ꯊꯤꯅ ꯊꯤꯅ ꯍꯥꯏꯕ ꯌꯥꯗ꯭ꯔꯣ ꯑꯃꯗꯨꯗ
ꯍꯥꯏꯌꯦ ꯑꯗꯨꯁꯨ ꯃꯃꯥꯏ ꯀꯟꯕꯅꯤꯅ ꯑꯩꯉꯣꯟꯗ ꯑꯣꯏꯅ ꯂꯣꯏ ꯇꯥꯍꯜꯂꯦ ꯈꯪꯕ꯭ꯔꯥ
ꯑꯦ ꯅꯣꯏ ꯅꯤꯁꯦ ꯃꯅꯨꯡꯗ ꯋꯥꯔꯤ ꯑꯃ ꯂꯩꯕꯒꯤ ꯑꯣꯏꯔꯝꯃꯅꯤ ꯑꯗꯨꯗꯤ
ꯃꯆꯤꯟ ꯌꯥꯝ ꯊꯤꯌꯦ ꯑꯩꯅ ꯍꯥꯏꯗꯕ ꯋꯥꯁꯨ ꯍꯥꯏꯌꯦ ꯃꯥꯗꯣ ꯍꯥꯏꯗꯦ ꯍꯥꯏꯔꯒ ꯑꯗꯣ ꯑꯩꯈꯣꯏ ꯋꯥꯔꯤ ꯑꯃꯨꯛ ꯁꯥꯟꯅꯕꯗ ꯑꯩ ꯈꯪꯗꯦꯅ ꯍꯥꯏꯌꯦ ꯃꯃꯥ ꯈꯨꯄꯥꯛ ꯊꯥꯅꯤꯡꯕꯁꯤꯗꯤ ꯑꯩꯗꯤ
ꯇꯧꯈꯤꯅꯨ ꯇꯧꯈꯤꯅꯨ
ꯅꯨꯄꯤ ꯑꯣꯏꯕꯒꯤ ꯀꯔꯤꯁꯨ ꯇꯧꯕ ꯉꯝꯗ꯭ꯔꯦ
ꯅꯨꯡꯉꯥꯏ ꯅꯨꯡꯉꯥꯏꯕ ꯋꯥꯈꯜ ꯈꯛꯇ ꯈꯜꯂꯒ ꯂꯩꯌꯨꯀꯣ
ꯐꯔꯦꯡ ꯇꯨꯔꯦꯡ ꯋꯥꯈꯜ ꯈꯂꯛꯀꯨꯅꯨꯀꯣ